ꯍꯜꯂꯣ
ꯇꯥꯕ꯭ꯔꯣ
ꯑꯣ ꯇꯥꯏꯌꯦ ꯇꯌꯦ
ꯀꯔꯤ ꯇꯧꯕ꯭ꯔꯣ
ꯁꯤꯤꯄꯒ ꯂꯩ ꯌꯦ ꯑꯗꯨ ꯅꯗꯤꯤꯦ
ꯑꯩꯗꯤ ꯍꯤꯠꯇꯦ ꯂꯦ ꯂꯩꯌꯦ
ꯂꯦꯞꯄꯒ ꯂꯩꯕ
ꯍꯣꯏꯣꯏ ꯅꯪ ꯍꯄꯅꯤꯅꯦ ꯐꯝꯕ ꯌꯥꯗ꯭ꯔꯦ
ꯑꯩꯒꯤ
ꯀꯔꯤꯌꯥꯕ
ꯊꯝꯕ ꯌꯥꯗꯕꯗꯣ ꯀꯩꯒꯤꯅꯣ ꯍꯥꯏꯕ
ꯅꯪꯅ ꯍꯤꯞꯄꯅꯤꯅ ꯑꯩ ꯐꯝꯁꯨ ꯐꯝꯅꯤꯡꯗ꯭ꯔꯦ ꯂꯦꯞꯄꯒꯦ ꯇꯧꯕ
ꯑꯁ ꯂꯣꯏꯔꯦ ꯂꯦꯞꯄꯗꯣ ꯋꯥꯔꯣꯏꯗ꯭ꯔꯣ ꯋꯥꯔꯤ ꯌꯥꯝ ꯂꯩꯌꯦꯀꯣ
ꯀꯔꯤ ꯋꯥꯔꯤꯅꯣ
ꯋꯥꯔꯤ ꯌꯥꯝꯗ ꯍ ꯐꯝꯃꯣ ꯅꯪ ꯂꯦꯞꯄꯗꯣ ꯋꯥꯔꯅꯦꯕ ꯋꯥꯔꯤ ꯁꯅꯕꯗꯣ ꯎꯝ
ꯆꯪ ꯃꯅꯦ
ꯂꯦꯞꯄꯁꯨ ꯃꯆꯨ ꯆꯞ ꯃꯥꯟꯅꯩꯌꯦ ꯐꯝꯃꯜꯂꯁ ꯆꯠ ꯊꯨꯟꯗ ꯅꯑꯌꯦ
ꯐꯝꯕꯗꯨꯅ ꯍꯦꯟꯅ ꯅꯨꯡꯉꯥꯏꯇꯣꯏꯔꯣ ꯁꯣꯐꯥꯗ ꯐꯝꯃꯣ
ꯑꯁꯁꯨꯐꯥꯒ ꯂꯩꯖꯗꯦꯗ ꯑꯩꯈꯣꯏꯗ ꯄꯨꯀꯗ ꯀꯔꯤꯁꯨꯨꯐꯥꯒ ꯂꯩꯗꯣꯏ
ꯑꯗꯣꯗꯤ ꯏꯄꯥꯒ ꯋꯥꯔꯤ ꯁꯅꯔꯦ ꯁꯤꯦ ꯍꯦꯄꯣ
ꯀꯔꯤ ꯃꯊꯦꯜ ꯆꯒꯦ ꯑꯌꯨꯛꯇ
ꯌꯦꯁ ꯑꯩꯗꯤ ꯑ ꯀꯩꯅꯣ ꯀꯔꯤ ꯍꯥꯏꯁꯤꯔꯥ ꯃꯩꯇꯩꯂꯣꯟꯗ ꯍꯉꯋꯥꯣꯏ ꯆꯑ
ꯍꯉꯣ
ꯍꯣꯏ
ꯎꯝ
ꯍꯪꯉꯏ ꯈꯪꯕ꯭ꯔꯣ
ꯈꯪꯉꯦ
ꯑꯗꯨ ꯑꯣꯏꯅ ꯇꯧꯔꯦ ꯑꯀꯪ ꯟ ꯇꯖ ꯑꯁꯥꯏꯅꯤ
ꯑ
ꯁꯦꯡꯕꯅꯦꯕ
ꯇꯂꯦ ꯀꯪꯕ ꯅꯠꯇ꯭ꯔꯗꯤ ꯑꯍꯤꯡ
ꯍꯥꯎꯕꯅꯦ ꯚꯇꯃꯤꯤꯟ ꯑꯦ ꯇꯨꯖꯦꯅꯤ ꯍꯥꯏ
ꯍꯣꯏ ꯍꯣꯏ ꯍꯣꯏ ꯅꯣꯏꯒꯤꯕꯨ ꯍꯥꯎꯔꯗꯤ ꯌꯥꯔꯦ
ꯑꯁ ꯅꯃ ꯊꯣꯡꯕꯤꯔꯒ ꯄꯤꯖꯒꯦ ꯃꯍꯥꯎꯗꯣ ꯑꯝ
ꯄꯤꯖꯧ ꯄꯤꯖꯧ ꯑꯩꯈꯣꯏ ꯆꯥꯅꯤꯡꯗꯦ ꯑꯗꯨꯗꯣ
ꯑꯁ ꯑꯣꯏꯔ ꯅꯥꯄꯔꯨꯝꯗꯤ ꯆꯥꯗ꯭ꯔꯣ
ꯑꯁꯀꯗ ꯍꯥꯏꯒꯦꯉ ꯑ ꯄꯨꯔ ꯆ ꯆꯗꯦ
ꯑꯁ ꯅꯨꯄꯤꯁꯤꯡꯁꯦ ꯑꯁꯤꯒꯨꯝꯕ ꯉꯥꯛꯇ ꯑꯥꯎ ꯑꯥꯎꯕ ꯆꯥꯅꯤꯡꯗꯕ
ꯍꯥꯄ꯭ꯔꯝꯗꯕꯣ ꯑꯁ ꯇꯂꯦ ꯍꯦ ꯃ ꯁꯥ ꯀ ꯃꯇ ꯆꯅꯤꯡꯒꯦ
ꯚꯇꯤꯟ ꯑꯦ ꯇꯨꯁꯦꯅꯦ ꯏ ꯐꯣꯟꯕ ꯃꯤꯁꯤꯡꯁꯤ ꯃꯄ꯭ꯔꯨꯝ ꯆꯥꯕ ꯌꯥꯝꯥꯎ ꯌꯥꯝ ꯍꯥꯎꯕꯅꯦ
ꯍꯣꯏ ꯑꯗꯨꯕꯨꯗꯤ ꯏꯁꯥꯗꯗꯤ ꯀꯥꯟꯅꯔꯝꯒꯅꯤꯀꯣ ꯑꯗꯨ ꯆꯥꯅꯤꯡꯗꯕꯗꯣ ꯀꯃꯥꯏꯅ ꯇꯧꯗꯣꯏꯅꯣ
ꯑꯣ ꯑꯣ ꯐꯥꯔꯦ ꯑꯗꯨꯗꯤ ꯀꯩ ꯀꯩ ꯃꯩꯊꯦꯜ ꯆꯥꯔꯒꯦ ꯅꯪꯗꯤ
ꯑꯩ ꯉꯁꯤ ꯍꯋꯥꯏ ꯆꯥꯏ
ꯍꯥ
ꯍꯋꯥꯏ
ꯍꯋꯥꯏ ꯍꯥꯎꯔꯥꯅꯤ ꯍꯦ ꯄꯣꯇꯅꯤ ꯑꯃ ꯏꯟꯁꯥꯉꯅꯦꯅꯤ
ꯍꯣꯏ ꯑꯩꯁꯨ ꯍꯋꯥꯏ ꯌꯥꯝ ꯆꯥꯏ ꯑꯗꯨ ꯆꯥꯃꯟꯕꯗꯒꯤ ꯆꯥꯅꯤꯡꯗ꯭ꯔꯦ ꯉꯁꯤꯁꯦ ꯀ ꯁꯁ
ꯀ ꯍꯣꯃꯣꯁꯨꯨ ꯐꯝꯥꯏꯗ ꯇ ꯃꯅ ꯁꯨ ꯅꯨꯡꯉꯥꯏ ꯇꯝꯅꯤ
ꯍꯣꯏ ꯍꯣꯏ ꯑꯩꯗꯤ ꯇꯨꯝꯃꯒ ꯂꯩ ꯂꯩꯌꯦ ꯑꯗꯣ ꯉꯁꯤ ꯈꯛꯇꯅꯤ ꯇꯨꯝꯕ ꯐꯪꯕꯁꯦ ꯊꯕꯛ ꯆꯠꯀꯅꯤ ꯑꯃꯨꯛ ꯍꯜꯂꯛꯀꯅꯤ ꯌꯥꯝ ꯋꯥꯔꯦ ꯑꯩ ꯉꯁꯤ ꯈꯛꯇꯪ ꯔꯦꯁ ꯇꯧꯕꯅꯦ
ꯑꯣ ꯑꯣ ꯐꯥꯏꯕ ꯄꯣꯊꯥꯥꯎ ꯄꯊꯥꯥꯎ
ꯍꯣꯏ ꯑꯗꯣ ꯆꯤꯡꯗ ꯂꯩꯕ꯭ꯔꯥ ꯇꯝꯄꯥꯛꯇ ꯂꯩꯕ꯭ꯔꯥ ꯀꯃꯥꯏꯅ ꯇꯧꯕ
ꯇꯝꯄꯥꯥꯇꯂꯌꯦꯦ
ꯇꯝꯄꯥꯛꯇ ꯂꯩꯕ ꯅꯨꯡꯉꯥꯏꯕ꯭ꯔꯣ ꯀ ꯏꯃꯥ ꯏꯄꯥꯕꯨ ꯃꯤꯁ ꯇꯧꯗ꯭ꯔꯣ ꯅꯪꯕꯨ
ꯀꯔꯤ ꯎꯄꯥꯏ ꯂꯩ ꯎꯄꯥꯏ ꯂꯩꯇꯕꯒꯤꯅꯤꯅꯦ
ꯍꯣꯏꯅꯦ ꯃꯥꯅꯦ ꯆꯨꯝꯃꯤꯅ ꯆꯨꯝꯃꯤ ꯁꯤꯦ ꯀꯌꯥ ꯁꯨꯔꯒꯦ ꯅꯪꯗꯤ
ꯀ ꯁꯨꯗꯣ ꯃꯥꯥꯡꯒꯦ
ꯇ꯭ꯋꯦꯟꯇꯤ ꯐꯣꯔ ꯇ꯭ꯋꯦꯟꯇꯤ ꯐꯥꯏꯚ ꯁꯨꯒꯗꯧ ꯃꯥꯅꯦ ꯅꯪꯒꯤꯗꯣ
ꯍꯣꯏ ꯍꯣꯏ ꯍꯣꯏ ꯆꯨꯝꯃꯦ ꯆꯨꯝꯃꯦ ꯍꯥꯏꯕ ꯂꯣꯏ ꯍꯣꯏ ꯍꯣꯏ ꯊ
ꯑꯩꯈꯣꯏꯅꯤ ꯆꯞ ꯃꯥꯟꯅꯔꯦꯍꯦ
ꯃꯕ꯭ꯔꯣ
ꯇ꯭ꯋꯦꯟꯇꯤ ꯐꯥꯏꯚꯅꯤ
ꯑꯣ ꯑꯩ ꯋꯥꯔꯤꯃꯥ ꯂꯤꯕꯤꯌꯣꯔꯥ
ꯈꯔꯦꯕ ꯍꯣꯏ ꯂꯤꯕꯤ ꯑꯣ
ꯉꯍꯪꯗꯣ
ꯍꯥ
ꯉꯔꯥꯡꯗꯣ ꯅꯨꯄꯥ ꯑꯃ ꯇꯦꯛꯊꯔꯛꯄ
ꯀꯔꯝꯃꯥꯏꯅ ꯍꯥꯏꯕ ꯍ ꯍꯨ ꯌꯥꯥꯎ ꯊꯔ
ꯍꯥꯏꯌꯦ ꯑꯗꯨꯒ ꯑꯩꯅ ꯑ ꯅꯪ ꯀꯅꯥꯅꯣ ꯍꯥꯏꯕ ꯑꯩꯒꯤ ꯃꯤ ꯍꯥꯏꯔ ꯑꯩꯁꯦ ꯑꯣ ꯅꯪ ꯅꯪ ꯅꯝꯕꯔ ꯑꯣꯟꯅꯔ ꯝꯒ ꯃꯤ ꯀ ꯍꯥꯏꯕ ꯅꯝꯕꯔꯁꯦ ꯀꯗꯥꯏꯗꯒꯤ ꯂꯧꯕꯅꯣ ꯀꯅꯥꯅ ꯄꯤꯔꯛꯄꯅꯣ ꯍꯥꯏꯔꯒ
ꯑꯣ ꯎꯆ ꯍ
ꯅꯪꯒꯤ ꯅꯝꯕꯔ ꯄꯤꯔꯛꯄꯅꯤ ꯈꯣꯠꯄꯅꯤꯅ ꯍꯥꯏꯕ ꯑꯗꯨꯒ ꯅꯃꯥꯟꯅ ꯃꯥꯒꯤ ꯃꯤꯡꯗꯣ ꯍꯥꯏꯔꯛꯑꯣ ꯍꯥꯏꯕ ꯅ ꯃꯃꯥꯅ ꯃꯥꯒꯤ ꯃꯤꯡꯁꯨ ꯍꯥꯏꯔꯛꯑꯣ ꯑꯗꯨ ꯃꯤꯡꯗꯣ ꯑꯩ ꯈꯪꯗꯦ ꯑꯗꯨꯒ ꯐꯣꯇꯣ ꯑꯃꯗꯤ ꯂꯩꯇ꯭ꯔꯣ ꯍꯥꯏꯔꯦ ꯑꯁꯤꯗꯤ ꯑꯩꯒꯤ ꯐꯣꯟ ꯑꯣꯏꯗꯕꯅꯤ ꯀꯔꯦ ꯑꯗꯨ ꯃꯥꯒꯤ ꯅꯝꯕꯔꯗ ꯊꯥꯔꯛꯑꯣ ꯑꯗꯨꯅ ꯌꯦꯡꯒꯦ ꯍꯥꯏꯔꯒ ꯑꯁ ꯑꯗꯨꯗꯤ ꯅꯨꯡꯉꯥꯏꯔꯣꯏ ꯀꯥꯏ
ꯎꯝ ꯑꯣ ꯂꯤꯒꯥ ꯃ ꯎꯝ ꯅꯨꯄꯥꯗꯣ ꯀꯃꯥꯏꯅ ꯇꯧꯒꯦ ꯃꯁꯛ ꯐꯖꯕ꯭ꯔꯣ ꯣꯥ ꯊ ꯄ ꯄꯔ ꯏꯗꯣ ꯀꯣ ꯇ ꯎꯗ꯭ꯔꯕ
ꯑꯩꯉꯣꯟꯗ ꯁꯦꯟ ꯃꯉꯣꯟꯗ ꯊꯥꯅꯕ ꯐꯣꯇꯣ ꯑꯃ ꯊꯤꯕꯤꯌꯨ ꯍꯥꯏꯕ
ꯎꯝ
ꯑ ꯅꯣꯛꯅꯤꯡꯉꯨꯁꯦ ꯑꯗꯨꯒ ꯏꯃꯥꯟꯅꯕꯤꯅ ꯍꯦꯛ ꯑꯩꯉꯣꯟꯗ ꯊꯥꯕꯒꯤ ꯑꯩ ꯃꯉꯣꯟꯗ ꯊꯥꯕꯒꯤ ꯑꯃ ꯑꯩꯈꯣꯏꯅ ꯊꯥꯕ ꯐꯋꯥꯔ ꯗꯦ ꯍꯥꯏꯕ ꯑꯃ ꯊꯣꯛꯄꯗꯣ ꯑꯗꯨꯒ ꯑꯁꯤ ꯅꯪ ꯅꯪꯒꯤ ꯁꯛꯇꯣ ꯑꯣꯏꯔ ꯎ ꯃꯥꯗ ꯃꯤꯉ ꯃꯥꯅ ꯃꯤꯗ ꯐꯇ ꯑꯃꯨ ꯑꯃ ꯍꯥꯏ ꯏꯃꯥꯟꯅꯕꯤꯅ ꯊꯤꯕꯤꯔꯦ
ꯍ ꯊꯥꯎ ꯑꯣ
ꯑꯗꯨꯒꯤ ꯇꯥꯏꯞꯇ ꯍꯥꯏꯔꯛꯑꯦꯕ
ꯅꯨꯄꯥꯗꯤ ꯑꯗꯨꯣꯅ ꯀꯩ ꯅꯣ
ꯅꯪꯁꯨ ꯁꯨꯃꯥꯏꯅ ꯅꯪꯁꯨ ꯇꯧꯕ꯭ꯔꯣ
ꯑꯦꯁ ꯍꯟꯗꯛꯇꯤ ꯇꯧꯗꯗ ꯑꯉꯥꯡ ꯈꯤꯇꯪ ꯑꯣꯏꯔꯤꯉꯩꯗ ꯇꯧꯋꯦ ꯃꯥ ꯁꯣꯖꯤꯤ ꯇ ꯀꯩꯅꯣ ꯑꯁꯤꯒꯤ ꯑꯁꯤꯒꯤ ꯇꯥꯏꯞꯇꯣ ꯑꯩ ꯇ ꯇꯧꯕ ꯇꯟꯕ ꯍꯧꯔꯦꯕ ꯍꯧꯁꯤꯗꯤ ꯑꯗꯨ ꯁꯣꯝꯗ ꯍꯤꯡꯕꯗꯣ ꯑꯩꯅ ꯄꯥꯝꯕꯀꯣ
ꯑꯗꯨ ꯑꯗꯨꯅꯕꯨ ꯐꯔꯦ
ꯑꯗ ꯄꯣ ꯑꯩꯅ ꯑꯩ ꯈꯤꯇꯪ ꯑꯉꯥꯡ ꯆꯍꯤ ꯀꯨꯟ ꯑꯃ ꯀꯨꯟ ꯑꯅꯤ ꯁꯨꯕ ꯃꯇꯝꯗ ꯐꯖ ꯐꯖꯅ ꯇꯧꯋꯦꯍꯦ ꯁꯤꯁꯦ ꯅꯨꯄꯤꯦ ꯅꯝꯕꯔ ꯂꯧꯔꯒ ꯀꯣꯜ ꯇꯧꯕ ꯇꯦꯛꯁ ꯇꯧꯕ ꯌꯥ ꯒ꯭ꯌꯥꯟ ꯇꯧꯖꯕꯅꯤ
ꯃꯆꯤꯟꯆꯁꯨ ꯆꯤꯟꯁꯤꯕꯨꯗꯤ ꯌꯥꯝ ꯍꯩꯊꯖꯥꯠꯅꯤꯀꯣ
ꯑꯁ ꯅꯨꯄꯤꯕꯨ ꯀꯣꯛ ꯇꯧꯔꯗꯤ ꯃꯆꯤꯟꯁꯨ ꯈꯤꯇꯪ ꯊꯤꯕꯗꯣ ꯑ ꯊꯤꯕ ꯇꯥꯕꯅꯦꯅꯦ ꯀꯩꯅꯣ ꯅꯨꯄꯤ ꯍꯥꯏꯔꯤꯁꯕ ꯅꯪ ꯑꯦꯛꯖꯥꯝꯄꯜ ꯍꯥꯏꯔꯤꯁꯦ ꯑꯩꯁꯦ ꯅꯪ ꯈꯪꯅꯗ꯭ꯔꯦ ꯅꯪꯒꯤ ꯅꯝꯕꯔꯁꯦ ꯂꯧꯋꯦ ꯅꯪ ꯁꯛ ꯐꯖꯔꯦ ꯑꯩꯅ ꯀꯣ ꯇꯧꯔꯛꯀꯅꯦꯕ ꯅꯪꯅ ꯀꯗꯥꯏꯗꯒꯤ ꯅꯝꯕꯔ ꯂꯧꯕ꯭ꯔꯥ ꯍꯥꯏꯅꯀꯣ ꯍꯥꯏꯕ ꯃꯇꯝꯗ ꯃꯥꯁꯦ ꯑꯦ ꯑꯁ ꯑꯩꯗꯤ ꯀꯩꯅꯣꯅꯦ ꯍꯥꯏꯔꯅꯦꯕ ꯍꯥꯏꯗꯤ ꯑꯝ ꯑꯩꯈꯣꯏꯅꯤ ꯀꯩꯅꯣ ꯅꯍꯥꯟꯋꯥꯏ ꯊꯦꯡꯅꯕꯗꯣ ꯀꯥꯏꯅꯨꯀꯣ ꯋꯥꯔꯤꯗꯣ
ꯍꯣꯏꯅꯦ
ꯀꯥꯎꯔꯝꯒꯅꯦ ꯑꯩꯗꯣ ꯑꯁ ꯅꯪꯗꯁꯨ ꯈꯤꯇꯪ ꯈꯪꯕꯒꯤ ꯇꯥꯇ ꯍꯥꯏꯔꯅꯦꯕꯕꯨꯣ ꯑꯗ ꯀꯩꯅꯩꯅꯣ ꯑ ꯑꯃꯨꯛ ꯐꯥꯎ ꯑꯗꯨꯝ ꯐꯥꯎꯅꯔꯒꯅꯦ ꯑꯗꯨꯗꯒꯤꯅꯨꯡꯁꯤꯅꯨꯡꯁꯤ ꯅꯨꯡꯁꯤ ꯤꯕ ꯍꯣꯒꯒꯅꯤꯕ ꯑꯗꯨꯗꯗꯒꯤ ꯑꯩꯗꯤ ꯈꯟꯗꯦ ꯑꯩ ꯏꯃꯥꯟꯅꯕꯁꯤꯡꯅ ꯑꯗꯨꯝ
ꯑ ꯑꯩꯒꯤ ꯐꯣꯟꯗ ꯁꯨꯝ ꯑꯗꯨꯝ ꯌꯧꯔꯛꯄ ꯅꯤ ꯅꯪꯦ ꯚꯗꯣ ꯍꯥꯏꯕꯗꯣ ꯌꯥꯝ ꯍꯥꯏꯕ ꯀ꯭ꯁꯤꯡꯁꯨ
ꯎ
ꯑꯗꯨꯗꯣ ꯑ ꯍꯟꯗꯒꯗꯤ ꯀꯔꯤ ꯀꯔꯤ ꯍꯅꯥ ꯃꯤꯔꯤꯒ ꯈꯔꯦꯕ
ꯀꯔꯤꯅꯣ ꯑꯃ ꯇꯝꯃꯦ ꯑꯩ
ꯀꯔꯤ ꯇꯝꯕ꯭ꯔꯥ
ꯇꯟꯅꯣ
ꯍꯥ ꯁꯤꯇꯤꯅꯣ
ꯁꯇꯦꯅꯣꯒ꯭ꯔꯥꯐꯔ ꯍꯥꯏꯕꯗ
ꯑꯆꯥꯥ ꯑꯁ ꯌꯥꯝ ꯐꯩꯅꯦ ꯑꯣ ꯗꯣꯛꯇꯔꯅꯤ ꯀꯣꯃꯤꯗꯤ
ꯑꯗꯨ ꯅꯠꯇꯦ ꯗꯣꯛꯇꯔꯒꯤ ꯂꯥꯏ ꯅꯠꯇꯦ
ꯇ꯭ꯔꯤꯒꯤ ꯅꯥꯏꯟ ꯭ꯔꯣ
ꯑꯣ ꯑ ꯊꯕꯛꯁꯦ ꯀꯃꯥꯏꯅ ꯇꯧꯒꯦ ꯏꯗ ꯏꯔ
ꯃꯤ ꯍꯥꯏꯇꯥꯔꯦ ꯑꯗꯨꯒꯤ ꯃꯣꯏꯁꯦ ꯃꯣꯏꯒꯤ ꯁꯣꯔꯠ ꯍꯦꯟ ꯍꯥꯏꯕꯗꯣ ꯍꯥꯏꯕꯗꯣ
ꯎꯝ
ꯇꯨ ꯇꯣꯉꯥꯟꯅ ꯂꯩꯌꯦꯕ ꯏꯅꯕ ꯑꯩꯈꯣꯏꯅ ꯁꯨꯃꯥꯏꯅ ꯉꯥꯡꯂꯛꯄ ꯋꯥ ꯏꯪꯂꯤꯁꯀꯤ ꯋꯥ ꯉꯥꯡꯂꯛꯄꯗ ꯑꯗꯨꯝ ꯇꯣꯉꯥꯟꯕ ꯂꯩꯌꯦꯕ ꯑꯗꯨ ꯇꯣꯉꯥꯟꯕꯁꯨ ꯇꯝꯕ ꯍꯥꯏꯇꯥꯔꯦ ꯃꯤꯒꯤ
ꯑ ꯏꯗ ꯀꯊ ꯃꯤ ꯃ ꯆꯗꯤ ꯏꯪꯂꯤꯁ ꯌꯥꯝ ꯍꯥꯏꯌꯗꯣꯡ ꯃꯥꯥꯂꯦꯀꯣ
ꯀꯗꯥꯏꯗꯒꯤ ꯍꯩꯇ꯭ꯔꯁꯨ ꯎꯄꯥꯏ ꯂꯩꯇꯕꯒꯤꯅꯦ
ꯑꯩ ꯈꯪꯉꯦꯕ ꯅꯪ ꯅꯪꯒꯤ ꯅꯪꯒꯤꯅ ꯐꯣꯟ ꯇꯥꯕꯗ ꯅꯪꯗꯁ ꯌꯥꯝ ꯍꯩꯔꯛ ꯝꯒꯅꯦ ꯍꯥꯏꯅ
ꯔꯦꯡ ꯅꯣ ꯄꯤꯁꯦ ꯏꯪꯂꯤꯁ ꯌꯥꯝ ꯉꯥꯡꯕ ꯍꯩ ꯀꯩꯒꯤꯅꯣ ꯄ꯭ꯔꯣꯅꯟꯁꯦꯁꯟ ꯌꯥꯝ ꯀꯩꯅꯣ ꯌꯥꯝꯅ ꯀ꯭ꯂꯤꯌꯥꯔ ꯑꯣꯏꯌꯦꯕ ꯃꯣꯏ ꯉꯥꯡꯕꯁꯦ ꯅꯨꯄꯥꯁꯦ ꯅꯪꯕ ꯃꯇꯝꯅ ꯃꯣꯏꯒꯤ ꯀꯩꯅꯣ ꯑꯩꯈꯣꯏ ꯑꯩꯈꯣꯏꯒꯤ ꯇꯪꯅꯤ ꯌꯥꯝ ꯀꯜꯂꯦꯕꯀꯣ ꯀꯩꯒꯤꯅꯣ ꯈꯪꯗꯦ
ꯂꯣꯏꯔꯝꯃꯣꯏꯗ ꯅꯨꯄꯥꯁꯨ ꯑꯍꯩꯕ ꯃꯌꯥꯝ ꯂꯩ ꯁꯤꯗꯤ
ꯅꯨ ꯅꯨ ꯐ ꯁꯤꯁꯤꯡꯅꯏ ꯍꯦꯂ ꯑꯗꯨ ꯑꯣꯏꯔꯗꯤ ꯅꯪ ꯑꯣꯏꯅ ꯊꯤꯔꯒꯦ ꯍꯥꯏꯁ
ꯑ ꯑꯩꯉꯣꯟꯗꯃꯥꯏ ꯅꯪꯅ ꯁꯨꯃꯥꯏꯅ ꯍꯥꯏꯔꯒ ꯑꯁ ꯑꯁꯤꯗꯤ ꯌꯥꯔꯣꯏꯍꯦ ꯍꯥꯏꯔꯗꯤ ꯀꯃꯥꯏꯅ ꯇꯧꯕ
ꯑꯁ ꯅꯪꯅ ꯌꯥꯗ꯭ꯔꯁꯨ ꯑꯩꯅ ꯐꯥꯔ ꯂ ꯇꯥꯔꯗꯤ
ꯅꯠꯇꯦ ꯑꯩꯅ ꯌꯥꯕ ꯌꯥꯗꯕ ꯅꯠꯇꯦ ꯅꯪꯅ ꯍꯥꯏꯕ ꯈꯥ ꯂꯩꯌꯦ ꯈꯥ ꯈꯥ ꯍꯣꯏ ꯈꯔ ꯂꯩꯔꯒ ꯅꯪꯅ ꯌꯥꯔꯣꯏ ꯀ ꯍꯥꯏꯔꯛꯑꯗꯤ ꯀꯃꯥꯏꯅ ꯇꯧꯕ
ꯍꯥꯏꯔꯣꯏꯍ ꯅꯨꯡꯁꯤ ꯅꯨꯡꯁꯤꯅ ꯂꯧꯕꯗꯨꯕꯨ ꯀꯃꯥꯏꯅ ꯍꯥꯏ ꯌꯥꯔꯣꯏ ꯍꯥꯏꯅ ꯉꯥꯡꯒꯗꯣꯏꯅꯣ
ꯍꯧꯖꯤꯛꯀꯥꯟ ꯑꯁ ꯍꯧꯖꯤꯛꯀꯥꯟꯁꯤꯗꯤ ꯑꯥ ꯍꯖꯥꯅꯤ ꯑꯃ ꯂꯩꯇꯦꯍꯦ
ꯊꯝꯃꯣꯏ ꯂꯧꯊꯣꯛꯔꯒ ꯑꯣꯄꯔꯦꯁꯟ ꯇꯧꯔꯣꯏ ꯍꯥꯏꯔꯣ
ꯑꯗꯨ ꯃꯒ ꯇꯣꯅꯤꯗꯦ ꯍꯦ